ꯎꯝ
ꯍꯜꯂꯣ
ꯍꯜꯂꯣ ꯇꯥꯕ꯭ꯔꯣ
ꯇꯥꯏꯌꯦ ꯅꯊꯤ ꯆꯕꯤꯤ
ꯎꯝ
ꯅꯪꯕꯨ ꯏꯔꯣꯏꯕꯒ ꯍꯩꯕ꯭ꯔꯣ
ꯊꯩꯅꯦ
ꯊꯖꯦꯣ ꯍꯥꯏꯌꯦ ꯍꯥꯏ ꯍꯥꯏꯌꯦ ꯍꯥꯏꯌꯦ ꯍꯥꯏ
ꯁꯤꯖꯅꯤꯀꯣ
ꯑꯁ ꯍꯩꯗꯤ ꯍꯩꯕꯤꯅꯦꯗ
ꯁꯤꯡꯗ ꯂꯨꯞꯄꯒ ꯃꯥꯡꯖꯅꯤꯀꯣ
ꯑꯩ ꯃꯥꯡꯔꯣꯏ ꯈꯔꯗꯤ ꯍꯥꯏꯕꯅꯦ
ꯏꯔꯣꯏ ꯑꯩ ꯑꯩꯗꯤꯀꯣ ꯏꯔꯣꯏꯕꯁꯨ ꯍꯩꯌꯦ ꯑꯗꯨꯒ ꯍꯦꯂꯤꯀꯣꯞꯇꯔꯗꯣ
ꯎꯝ
ꯄꯥꯏꯕꯁꯨ ꯍꯩꯕꯅꯦꯦ
ꯑꯗꯣ ꯍꯦꯂꯤꯀꯣꯞꯇꯔ ꯄꯥꯏꯔꯒ ꯀꯣꯏꯕ ꯆꯠꯁꯤꯅꯦ
ꯑꯩ ꯑꯩꯒꯤ ꯂꯩꯁꯨ ꯂꯩꯇꯅ
ꯃꯤꯒꯤ ꯋꯥꯏꯑꯗꯅ ꯑꯗꯨꯗꯤ
ꯑꯩꯒ ꯆꯠꯅꯤꯡ ꯑꯦ ꯑꯩ ꯑꯩꯒ ꯆꯠꯃꯤꯟꯅꯅꯤꯡꯕ꯭ꯔꯣ
ꯆꯠꯃꯤꯟꯅꯅꯤꯡꯉꯦ ꯀꯣꯏꯕ ꯆꯠꯁꯤꯅꯦ
ꯀꯗ ꯑ
ꯈꯪꯗꯦ ꯃꯐꯝ ꯃꯐꯝ ꯐꯖꯕꯁꯤꯡꯒ ꯀꯣꯏꯕ ꯆꯠꯁꯦ
ꯍꯣꯏ ꯍꯣꯏ ꯅꯣꯡꯃ ꯆꯠꯁꯤꯀꯣ ꯁꯦꯟꯆꯨꯔꯤ ꯑꯃ ꯑꯃ
ꯀꯤꯈꯤꯕꯗꯨꯁꯦ ꯎ
ꯅꯨꯡꯇꯤꯕ ꯌꯥꯔꯍꯦ ꯅꯪꯕꯣ ꯃꯤꯒꯤ ꯄꯣꯠ ꯋꯥꯏꯔꯒ
ꯑ
ꯑꯩꯗꯤꯕ ꯃ ꯆꯦꯁ ꯆꯤꯁ ꯂꯣꯏ ꯍꯩꯌꯦ ꯅꯪꯗꯤ
ꯑꯁ ꯑꯩꯗꯤ ꯍꯥꯏꯦꯗ ꯑꯩꯗꯤꯀꯣ ꯑꯉꯥꯡꯗꯒꯤ ꯒꯦꯝꯁꯦ ꯄꯥꯝꯗꯦꯕ ꯑꯩꯁꯦ ꯁꯥꯟꯅꯔꯛꯇꯦꯕ
ꯑꯩꯅ ꯍꯥꯏꯕꯨꯗꯤꯀꯣ ꯐꯝꯔꯒ ꯌꯦꯡꯉꯒ ꯂꯩꯕꯗꯣ
ꯅꯃꯥꯏꯗꯅ ꯈꯣꯄꯥꯛ ꯈꯣꯄꯥꯛ ꯆꯥꯒꯅꯤ ꯑꯗꯨꯗꯤ ꯑꯍꯝ
ꯆꯥꯛ ꯊꯧꯕꯗꯤ ꯍꯩꯌꯦꯗ
ꯑꯩ ꯑꯩꯒ ꯂꯩꯃꯤꯟꯅꯔꯗꯤꯀꯣ ꯄꯥꯛ ꯆꯥꯈ꯭ꯔꯅꯤ
ꯑꯁ ꯑꯦ ꯑꯩꯅꯁꯨ ꯑꯃꯨꯛꯀ ꯕꯦꯛꯀꯤ ꯑꯃꯨꯛꯀ ꯄꯤꯔꯤꯅꯤ ꯅꯪ ꯉꯟꯅ
ꯇ ꯌꯥꯗꯦꯍ‌ꯦ ꯑ ꯑꯗꯨꯗꯤ ꯌꯥꯔꯦ ꯍꯦ
ꯌꯥꯏꯁꯨ ꯄꯤꯕꯇꯥꯋꯥ
ꯑꯩ ꯅꯨꯄꯤꯗꯤ ꯅꯨꯄꯥꯅꯕꯨ ꯐꯨꯔꯗꯤ ꯃꯔꯝ ꯂꯩꯕꯒꯤ ꯐꯨꯕꯅꯦ ꯍꯥꯏꯅ ꯈꯜꯂꯒ ꯀꯣ ꯅꯣꯏꯗꯤ ꯇꯨꯃꯤꯟꯅ ꯂꯩꯊꯣꯛꯒꯗꯕꯅꯦ
ꯑꯁ ꯅꯨꯄꯤꯕꯨ ꯐꯨꯗꯕ ꯅꯨꯄꯥꯗꯤꯩ ꯑꯩ ꯀꯤꯖꯩꯉꯣ
ꯑꯩ ꯈꯨꯄꯥꯛ ꯆꯥꯔꯅꯤ ꯈꯨꯄꯥꯛꯗꯤ ꯊꯥꯔꯅ
ꯇꯧꯗꯣ ꯅꯪꯒꯤ ꯅꯨꯄꯤꯗ ꯂꯨꯅ ꯇꯧꯕꯤꯒꯗꯕꯅꯤꯀꯣ ꯑ
ꯁꯨꯅꯤꯡꯕ ꯅꯨꯄꯤ
ꯇꯧꯒꯅꯨ
ꯁꯨꯡꯅꯤꯡꯗꯕ
ꯅꯪꯅ ꯁꯨ ꯅꯤꯡꯗ꯭ꯔꯕ ꯅꯨꯄꯤꯗꯣ ꯂꯧꯔꯗꯤ ꯀꯃꯥꯏꯅ ꯇꯧꯒꯅꯤ
ꯑꯗꯨꯗꯤ ꯃꯆꯤꯟ ꯊꯤꯔꯗꯤ ꯀꯅꯥꯅ ꯈꯪꯒꯅꯤ
ꯀꯣꯏꯕ ꯃꯇꯝꯗ ꯂꯣꯏꯅꯃꯛ ꯈꯪꯗꯣꯛꯄ ꯇꯧꯗꯕꯤꯅꯦ ꯄꯥ ꯁꯤꯡꯁꯨ
ꯍꯣꯏ ꯑꯗꯨ ꯃꯇꯝꯗ ꯑꯐꯕ ꯌꯥꯝ ꯁꯥꯔꯗꯤ ꯀꯃꯥꯏꯅ ꯇꯧꯕ
ꯑꯁ ꯃꯤ ꯃꯤ ꯃꯥꯒꯤ ꯂꯩꯀꯥꯏꯒꯨꯝꯕꯗꯨꯁꯨ ꯍꯥꯡꯉꯒ ꯃꯥꯁꯦ ꯐꯕ꯭ꯔꯥ ꯐꯠꯇꯕ꯭ꯔꯥ ꯑꯗꯨꯃꯥꯏꯅꯁꯨ ꯏꯟꯀ꯭ꯋꯥꯏꯔ ꯇꯧꯒꯗꯕꯅꯦꯅ ꯅꯨꯄꯤꯗꯨꯗꯤ ꯁꯨꯝ ꯈꯪꯅꯈ꯭ꯔꯦ ꯂꯧꯈ꯭ꯔꯦ ꯌꯥꯗ
ꯅꯪ ꯅꯪꯗꯤ ꯀꯃꯥꯏꯅ ꯇꯧꯕ ꯑꯗꯨꯗꯤ
ꯈꯪꯗꯦ ꯑꯩꯁꯨ ꯐꯥꯕ꯭ꯔꯥ ꯐꯠꯇꯕ꯭ꯔꯥ ꯈꯪꯗꯦ ꯃꯤꯉꯣꯟꯗꯪ
ꯑꯪꯖꯤꯀ ꯑꯩꯈꯣꯏ ꯏꯗꯣꯝꯆꯥ ꯑꯃ ꯂꯩꯌꯦꯕꯀꯣ ꯅꯔꯣꯝꯗꯒꯦ ꯑꯩꯈꯣꯏ ꯑꯩꯈꯣꯏ ꯈꯨꯟꯗꯒꯤ ꯅꯣꯏ ꯈꯨꯨꯟꯗ ꯃꯌꯨꯝ ꯄꯥꯟꯕ ꯑꯃ ꯂꯩꯕꯅꯦꯕꯀꯣ
ꯎꯝ
ꯑꯗꯨꯗ ꯍꯪꯦ
ꯎꯝ ꯎꯝ ꯍꯪꯒꯗꯕꯅꯦ ꯃꯤꯦꯛ ꯈꯪꯅꯅꯤꯡꯕ ꯂꯩꯔꯗꯤꯀꯣ ꯃꯥꯁꯦ ꯁꯦ ꯀꯔꯤ ꯇꯧꯕ꯭ꯔꯥ ꯑꯗꯨꯃꯥꯏꯅ
ꯑꯗꯨꯒꯤ ꯃꯆꯥꯗꯣ ꯃꯆꯥꯅꯨꯄꯤꯗꯣ ꯁꯨꯃꯥꯏ ꯁꯨꯃꯥꯏꯅ ꯇꯧꯕꯗꯣ ꯃꯝꯃꯤꯥꯏ ꯀꯧꯕꯗꯣ ꯀꯃꯥꯏꯅ ꯇꯧꯒꯦ ꯐꯕ꯭ꯔꯥ ꯃꯣꯏꯒꯤ ꯕꯦꯛꯒ꯭ꯔꯥꯎꯟ ꯃꯣꯏꯒꯤ ꯍꯤꯁꯇ꯭ꯔꯤ ꯃꯌꯥꯝꯁꯦ ꯀꯃꯥꯏ ꯀꯃꯥꯏꯅ ꯇꯧꯕ꯭ꯔꯥ ꯑꯗꯨꯒꯨꯝꯕꯗꯣ ꯍꯪꯒꯦꯕ
ꯑꯣ ꯑꯗꯨꯒꯨꯝꯕꯗꯣ ꯍꯥꯡꯉꯒ ꯂꯧꯒꯗꯕꯅꯤ ꯅꯨꯄꯤ ꯂꯧꯒꯗꯕꯁꯦ ꯒ꯭ꯌꯥꯟ ꯇꯟ ꯇꯧꯒꯗꯕꯅꯤꯀꯣ ꯅꯨꯄꯥꯁꯤꯡꯁꯦ
ꯇꯧꯒꯤ
ꯃꯥꯎꯅꯤ ꯍꯥꯏꯔꯒꯟ ꯈꯪ ꯈꯪꯉꯒ ꯂꯧꯕ ꯅꯨꯄꯥꯁꯤ ꯌꯥꯝ ꯂꯩꯕꯅꯦ
ꯑꯩ ꯃ ꯑꯃꯨ ꯐꯥꯎ ꯊꯦꯡꯃꯦꯗ꯭ꯔꯤ ꯑꯩꯗꯤ
ꯎ ꯃꯥꯎꯒꯤ ꯔꯁꯤ ꯂꯩꯕꯁꯨ ꯂꯩꯔꯝꯒꯅꯤ ꯅꯨꯄꯥꯁꯤꯡꯁꯦ
ꯍꯛꯀꯝ ꯆꯜꯂꯦꯍꯦ ꯀꯩꯒꯤꯅꯣ ꯇꯨꯝꯕ ꯌꯥꯗ꯭ꯔꯤꯌꯦ ꯅꯪꯕꯣ ꯑꯩꯉꯣꯟ ꯍꯥꯏꯅꯤ ꯀꯣꯣꯟꯅ ꯑꯣ ꯅꯠꯇꯦ ꯀꯣ ꯍꯦ ꯅꯨꯄꯥ ꯍꯣꯏ ꯅꯨꯄꯥ ꯅꯪꯕꯨ ꯀꯔꯤꯅꯣ ꯇꯨꯝꯅꯤꯡꯉꯕ ꯈꯪꯗꯦ ꯀꯥꯝ ꯆꯜꯂꯤꯁꯤꯕꯣ ꯇꯧꯅꯨ ꯇꯧꯅꯨ
ꯑꯁ ꯊꯕꯛ ꯌꯥꯝ ꯀꯟꯃꯟꯕꯒꯤ ꯋꯥꯔꯝꯒꯅꯤ ꯅꯪꯁꯦ
ꯍꯣꯏ ꯋꯥꯕꯨꯗꯤ ꯋꯥꯏꯑꯦ
ꯑꯣ ꯇꯨꯝꯕ ꯃꯇꯝꯗꯤ ꯌꯥꯎꯔꯦ
ꯊꯕꯛ ꯅꯨꯡꯉꯥꯏꯕ ꯊꯕꯛ ꯑꯦ ꯅꯨꯡꯉꯥꯏꯕ ꯊꯕꯛ ꯂꯩꯇꯕꯅꯤꯗ
ꯑ ꯊꯕꯛ ꯈꯨꯗꯤꯡ ꯋꯥꯕꯅꯦ ꯃꯥꯒꯤ ꯃꯥꯒꯤ ꯋꯥꯕ ꯂꯩꯕꯅꯤ
ꯑꯃ ꯑꯣꯏꯔꯁꯨꯀꯣ ꯑꯃ ꯑꯃ ꯑꯣꯏꯔꯁꯨ ꯑꯗꯨꯝ ꯋꯥꯈꯅꯤꯕ
ꯎꯝ
ꯅꯣꯏ ꯅꯪ ꯅꯪ ꯂꯧ ꯅꯪ ꯐꯧ ꯂꯤꯡꯕꯗꯤ ꯍꯩꯕꯣ
ꯑꯥ ꯍꯥꯏꯌꯦ ꯑꯗꯨꯕꯨ ꯑꯁ ꯃꯤ ꯃꯤ ꯑꯇꯩꯒꯨꯝꯅꯗꯤ ꯇꯧꯕ ꯉꯝꯗꯦꯗ
ꯃꯔꯣꯛ ꯃꯔꯣꯛ ꯂꯧꯒꯨꯝꯕ ꯁꯨꯕꯗꯤ ꯍꯩꯕꯣ
ꯑꯁ ꯑꯗꯨꯒꯨꯝꯕꯗꯤ ꯑꯗꯨꯝ ꯆꯠꯂꯦꯗꯅ ꯆꯤꯡꯗ ꯄꯣꯛꯄꯅꯤꯅ
ꯑꯩ ꯑꯩ ꯑꯩ ꯑꯩ ꯍꯪꯗꯕ ꯌꯥꯗ꯭ꯔꯦ ꯑꯗꯨꯗꯤ ꯅꯪꯗꯤ ꯌꯥꯝ ꯍꯥꯏꯔꯝꯗꯧ ꯃꯥꯜꯂꯦꯉꯣ
ꯌꯥꯝ ꯍꯩꯕꯗꯤ ꯅꯠꯇꯦ ꯑꯗꯨꯝ ꯈꯪꯉꯦ ꯑꯩ ꯑꯩꯒꯤꯗꯤ ꯍꯩꯕꯅꯤꯗ
ꯍꯩꯇ꯭ꯔꯗꯤ ꯌꯥꯔꯣꯏꯅ ꯅꯨꯄꯤꯗꯤ
ꯇꯦ
ꯑꯁ ꯐꯤꯗꯤꯀꯣ ꯀꯩꯅꯣ ꯀꯔꯤ ꯀꯔꯤꯅꯣ ꯁꯦꯝꯕꯗꯣ ꯍꯩꯇꯦ ꯑꯩꯗꯤ
ꯑꯗꯨꯗꯁꯨ ꯍꯥꯏꯩꯒꯗꯅꯦ ꯍ
ꯁꯨꯝ ꯁꯥꯕꯗꯤ ꯍꯩꯌꯦ ꯑꯗꯨꯕꯨ
ꯏꯃꯥꯗꯤ ꯑꯩ ꯑꯩꯈꯣꯏ ꯏꯃꯥꯗꯤ ꯌꯥꯝ
ꯑꯣ
ꯇꯥꯃꯣ ꯂꯥꯛꯑꯣ
ꯎꯝ ꯂꯥꯀꯦꯀꯣ ꯔꯨꯝ ꯔꯨꯝ ꯑꯃ ꯄꯤꯌꯣ ꯂꯛꯀꯦ
ꯍꯣꯏꯣ ꯍꯣꯏ ꯑꯗꯨ ꯃꯇꯝꯗꯣ ꯇꯝꯕ ꯂꯥꯛꯄ ꯀꯥꯟꯗ ꯑꯗꯨꯝ ꯐꯥꯔꯒꯦ ꯑꯩꯅ
ꯍꯥꯏ ꯐꯥꯒꯤꯅꯨꯗ ꯐꯥꯕ꯭ꯔꯥ ꯐꯠꯇꯕ꯭ꯔꯥ ꯈꯪꯗ꯭ꯔꯤꯉꯩꯗ
ꯐꯔꯝꯗꯧ ꯃꯥꯜꯂꯦꯗ
ꯑꯁ ꯃꯤꯗꯤ ꯆꯤꯟ ꯊꯤꯕꯁꯨ ꯌꯥꯎꯕꯅꯦ
ꯅꯪꯗꯤ ꯑꯗꯨꯒꯨꯝꯕ ꯃꯥꯂꯦꯍꯦ ꯑꯗꯨꯅꯗꯤ ꯑꯩꯟꯅꯦ ꯅꯤꯡꯊꯤꯖꯕꯤ ꯀꯧꯔꯤꯗꯣ
ꯌꯦꯁ ꯏꯁꯩ ꯑꯃ ꯁꯛꯀꯦꯔꯥ ꯑꯗꯣ ꯅꯤꯡꯊꯤꯖꯕꯤꯒꯤ ꯏꯁꯩꯗꯣ
ꯁꯛꯂꯛꯎꯔ
ꯌꯥꯏꯅꯦ
ꯀꯔꯤꯅꯣ ꯃꯀꯣꯛꯇ ꯀꯥꯎꯈ꯭ꯔꯦꯅꯦ
ꯈꯪꯗꯦ ꯑꯩꯁꯨ ꯅꯤꯡ ꯊꯤꯖꯕꯤ ꯈꯛꯇ ꯈꯪꯉꯤ
ꯅꯤꯡꯊꯤꯖꯕꯤ ꯅꯤꯡꯊꯤꯖꯕꯤ
ꯑ ꯅꯪꯁꯦ ꯑꯩꯒꯤ ꯀꯅꯥꯅꯣ ꯍꯥꯏꯕ ꯅꯠꯇ꯭ꯔꯣ
ꯑꯩ ꯀꯅꯅꯣ ꯑꯠꯇ ꯏꯗꯤ ꯊꯤꯖꯕꯤ ꯅꯪꯁꯦ ꯑꯩꯒꯤ ꯀꯅꯥꯅꯣ ꯀꯥꯔꯝꯕ ꯑꯗꯨꯒꯤꯔꯣ
ꯑ ꯑꯗꯨ ꯑꯗꯨ ꯃꯥꯂꯀꯣ
ꯀꯔꯝ ꯀꯔꯝꯕ
ꯀꯥꯎꯔꯦꯗ ꯍꯥꯏꯗꯤ ꯏꯁꯩꯁꯨ ꯇꯥꯗꯕꯅꯦ
ꯑꯣ
ꯃꯅꯤꯄꯨꯔꯤ ꯏꯁꯩꯒꯨꯝꯕ ꯇꯥꯗ ꯑꯩꯗꯤ
ꯎꯝꯝꯝ ꯎ ꯎ ꯏꯁ ꯑꯗꯨꯕꯨ ꯋꯥꯅꯤ ꯀꯥꯏꯅ
ꯏꯃꯨꯡ ꯃꯅꯨꯡꯒꯤ ꯊꯕꯛ ꯇꯧꯕ꯭ꯔꯥ ꯅꯪꯁꯦ
ꯑꯦ ꯑꯩꯈꯣꯏ ꯑꯩꯈꯣꯏꯗꯤ ꯁꯦꯡꯅ ꯍꯥꯏꯔꯕꯗꯀꯣ ꯑꯩꯈꯣꯏꯗꯤ ꯅꯨꯄꯤ ꯑꯉꯥꯡꯅꯤꯅꯀꯣ
ꯑꯥ
ꯈꯋꯥꯣꯏꯗꯤ ꯑꯇꯣꯝꯕꯒꯤ ꯃꯊꯛꯇꯅꯦꯕꯀꯣ ꯅꯨꯄꯤꯗꯣ ꯑꯩꯈꯣꯏꯅ ꯅꯨꯄꯤꯒꯤ ꯊꯕꯛ ꯏꯃꯨꯡ ꯒꯤ ꯊꯕꯛ ꯂꯣꯏꯅ ꯇꯧꯔꯒ ꯂꯥꯛꯄꯅꯦ ꯑꯩꯈꯣꯏꯗꯤ
ꯑꯣ
ꯃꯉꯣꯟꯗꯒꯤꯁꯨ ꯍꯦꯟꯅ ꯍꯦꯜꯔ ꯎꯕ ꯌꯥꯏ ꯑꯁꯦꯡꯒꯤꯅꯦ ꯑꯩꯈꯣꯏ ꯑꯩꯈꯣꯏ ꯅꯨꯄꯥ ꯃꯉꯥꯅꯦ ꯑꯩꯒꯤ ꯏꯌꯥꯝꯕ ꯑꯃ ꯂꯩꯌꯦ ꯏꯌꯥꯝꯕꯒꯤ ꯃꯈꯥꯗ ꯑꯩꯅꯦ
ꯑ
ꯌꯥꯝ ꯑꯩ ꯑꯩ ꯃꯈꯥꯗ ꯃꯔꯤ ꯂꯩꯌꯦꯕ ꯅꯨꯄꯥ ꯑꯍꯨꯝ ꯅꯨꯄꯤ ꯑꯃ
ꯑꯣ ꯅꯨꯄꯤ ꯑꯃꯈꯛꯇ
ꯍꯣꯏ
ꯌꯥꯝ ꯐꯔꯦꯅꯦ ꯃꯥꯒꯤ ꯑꯗꯨ ꯅꯨꯄꯤꯗꯨꯗꯤ ꯃꯌꯥꯝꯕ ꯌꯥꯝꯕꯒꯤ
ꯍꯣꯏ ꯅꯪ ꯅꯃꯥꯟꯅꯕꯤ ꯑꯣꯏꯔꯣ ꯂꯥꯛꯑꯣ
ꯂꯔꯅ ꯇꯧꯕꯤ ꯀꯅꯤ ꯄꯤꯌꯥꯃꯗ
ꯅꯪ ꯅꯆꯟꯅꯨꯄꯤ ꯑꯣꯏꯕ ꯂꯥꯛꯑꯣ
ꯑꯩꯒꯤ ꯑꯩꯁꯨ ꯏꯆꯥꯅꯨꯄꯤ ꯂꯩꯅꯤ ꯄꯥꯝꯃꯦ ꯂꯩꯇꯦ ꯑꯩꯗꯤ ꯑꯩꯅ ꯑꯇꯣꯝꯕꯤꯅꯦ꯫
ꯆꯞ ꯆꯥꯔꯦ ꯑꯗꯨꯗꯤ ꯅꯪ ꯏꯆꯟꯅꯨꯄꯤ ꯑꯃꯗꯣ ꯆꯍꯤ ꯀꯨꯟꯒ ꯃꯊ ꯍꯣꯏ ꯍꯦꯟꯗꯤ ꯍꯦꯜꯂꯝꯒ
ꯁꯛꯁꯤ ꯑꯩꯒ ꯆꯞ ꯃꯅꯥꯗꯕ ꯃꯥꯜꯂꯦꯅꯦ꯫
ꯑꯉꯥꯡ ꯑꯣꯏꯔꯤꯅꯦ ꯑꯗꯨꯗꯤ꯫
ꯑꯉꯥꯡꯂꯣ ꯑꯍꯟ ꯅꯠꯇ꯭ꯔꯣ ꯃꯤꯅꯗꯤ ꯍꯅꯨ ꯍꯅꯨꯕꯤ ꯑꯣꯟꯈ꯭ꯔꯦ ꯍꯥꯏꯅꯦ꯫
ꯅꯪꯒꯤ ꯆꯍꯤ ꯆꯍꯤ ꯍꯥꯏꯔꯛꯄꯗꯨꯗ ꯑꯩ ꯑꯉꯥꯡ ꯑꯣꯏ ꯍꯥꯏꯈꯤꯕꯅꯦꯕ꯫ ꯍꯥꯏꯕ ꯋꯥꯅꯤꯗ꯫
ꯀꯨꯟ ꯀꯨꯟ ꯃꯔꯤꯕꯨ ꯑꯉꯥꯡꯂꯅꯦ꯫
ꯑꯉꯥꯡꯅꯤꯗ꯫ ꯑꯩꯗꯤ ꯀꯨꯟꯊ꯭ꯔꯥ ꯁꯨꯗꯧꯔꯦ꯫
ꯑꯣ꯫